ꯍꯜꯂꯣ ꯑ ꯇꯥꯏꯌꯦ ꯀ ꯑ ꯑ ꯑꯩ ꯀꯩꯅꯣ ꯇꯧꯕ ꯑꯩꯁꯦ ꯕꯨꯛ ꯁꯦꯜꯁꯦ ꯁꯦꯝꯕꯀꯣ
ꯑꯥ
ꯕꯨꯛ ꯁꯦꯜ ꯁꯦꯝꯕꯁꯦ ꯉꯔꯥꯡꯗꯤ ꯁꯦꯝꯕ ꯂꯣꯏꯈ꯭ꯔꯕꯅꯦ ꯑꯗꯣ ꯄꯦꯟ ꯇꯧꯒꯗꯕ ꯂꯩꯕ ꯑꯗꯨ ꯄꯦꯟ ꯇꯧꯕꯗꯣ ꯀꯔꯤ ꯀꯂꯔ ꯇꯧꯔꯗꯤ ꯐꯖꯒꯦꯗ꯭ꯔꯥ
ꯎꯝ ꯕ꯭ꯂꯨ ꯕ꯭ꯂꯨ ꯁꯨ ꯑꯗꯨꯝ ꯐꯖꯥꯏ ꯄꯤꯡ ꯕ꯭ꯂꯨ ꯄꯤꯡꯒꯨꯝꯕꯁꯨ ꯑꯗꯨꯝ ꯌꯥꯏ
ꯑꯣꯀꯦ ꯑꯣꯀꯦ ꯑꯩꯁꯨ ꯐꯥꯔꯁ ꯑꯩꯅ ꯈꯟꯕꯁꯦ ꯂꯥꯏꯠ ꯕ꯭ꯂꯨ ꯀꯣ
ꯑꯥ
ꯌꯥꯝ ꯀ꯭ꯔꯤ ꯍꯥꯏꯁꯤꯔꯥ ꯄꯨꯔꯥ ꯋꯥꯏꯠꯁꯨ ꯅꯠꯇꯕ ꯑꯗꯨꯕꯨ ꯕ꯭ꯂꯨ ꯋꯤꯁ ꯈꯤꯇꯪ ꯆꯪꯕ ꯑꯗꯨ ꯕ꯭ꯂꯨ ꯌꯥꯝ ꯑꯣꯏꯗꯕ ꯋꯥꯏꯠ ꯀ ꯕ꯭ꯂꯨꯋꯁ ꯆꯪꯕꯗꯣ ꯑꯗꯨ ꯑꯩꯁꯨ ꯑꯗꯨ ꯇꯩꯁꯤꯔꯥ ꯍꯥꯏꯅ ꯑꯩꯁꯨ ꯈꯟꯗꯦ ꯈꯟꯕ
ꯑ
ꯀꯩ ꯑꯣꯏꯒꯦ
ꯃꯆꯨ ꯑꯣꯏꯅ ꯂꯧꯈ꯭ꯔꯕꯣ
ꯑꯗꯨ ꯂꯧꯗ꯭ꯔꯤ ꯍꯥꯏꯈ꯭ꯔꯦ ꯑꯗꯨ ꯑꯗꯨ ꯃꯆꯨꯗ ꯌꯦꯡꯂꯛ ꯑꯣ ꯍꯥꯏꯅ ꯑꯩꯁꯨ ꯑꯗꯨꯗꯤ ꯅꯪ ꯅꯪꯗꯤ ꯀꯔꯤ ꯄꯥꯝꯕ꯭ꯔꯥ ꯍꯥꯏꯅ ꯑꯩ ꯅꯪꯒꯤ ꯍꯪꯅꯦꯗ
ꯑꯣ ꯑꯣꯀꯦ ꯑꯣꯀꯦ ꯑꯩ ꯕ꯭ꯂꯨ ꯕ꯭ꯂꯨ ꯑꯗꯨꯝ ꯌꯥꯅꯤ ꯃꯆꯨ ꯃꯆꯨꯁꯦ ꯑꯗꯨ ꯅꯪ ꯅꯪ ꯅꯁꯥꯅ ꯁꯦꯝꯃ ꯇꯦꯛꯁꯔꯣ ꯑꯣꯔ
ꯑꯩ ꯏꯁꯥꯅ ꯁꯦꯝꯒꯗꯕ ꯃꯥꯟꯕ꯭ꯔꯥ
ꯁꯦꯝ ꯁꯦꯝꯕ ꯃꯥꯟꯗꯧ ꯃꯥꯜꯂꯦ
ꯑ ꯁꯦꯝꯕꯗꯤ ꯍꯩꯇꯦꯗ ꯃꯤꯕꯨ ꯀꯧꯔꯒ ꯁꯦꯝꯍꯟꯕꯅꯦ
ꯎꯝ
ꯉꯔꯥꯡꯗꯤ ꯗꯨꯝ ꯂꯣꯏꯁꯤꯟꯈ꯭ꯔꯦ ꯑꯗꯨꯒ ꯉꯁꯤꯁꯦ ꯄꯦꯟ ꯄꯨꯔꯛꯑꯗꯤ ꯄꯦꯟꯗꯣ ꯇꯩꯈ꯭ꯔꯅꯤ
ꯑꯣ ꯑꯩ ꯑꯣꯀꯦ ꯀꯁꯇꯝ ꯀꯁꯇꯝ ꯍꯧꯖꯤꯛꯀꯥꯟꯗꯤꯑꯣ ꯀꯦꯇꯨꯁ ꯈꯤꯇꯪ ꯂꯩꯔꯗꯤ ꯀꯁꯇꯝ ꯗꯦꯛꯁ ꯁꯦꯝꯕ ꯌꯥꯕꯅꯦ
ꯑꯥ ꯑꯣꯏꯕ꯭ꯔꯥ
ꯇꯦꯛꯁꯀ ꯐꯔꯅꯤꯆꯔꯁꯦ ꯍꯣꯏ ꯑꯣꯏ ꯅꯍꯥꯟꯗ ꯑꯩ ꯑꯣ ꯑꯣꯐꯤꯁ ꯑꯣꯐꯤꯁꯀꯤꯗꯃꯛ ꯂꯩꯕ ꯆꯠꯄꯅꯦꯕꯥ ꯃꯃꯜ ꯌꯥꯝ ꯇꯥꯡꯈ꯭ꯔꯕ ꯑꯗꯨꯒꯤ ꯑ ꯑ ꯑꯩꯒꯤ ꯑꯣꯖꯥ ꯑꯃ ꯂꯩꯕꯀꯣ
ꯑ ꯑꯥ
ꯃꯥꯒꯤ ꯑꯥ ꯑꯣ ꯃꯥꯒꯤ ꯑꯣꯐꯤꯁꯁꯦ ꯃꯥꯗꯤ ꯃꯥ ꯃꯊꯟꯗ ꯀꯩ ꯀꯧꯕꯀꯣ ꯑ ꯂꯣꯏ ꯁꯥꯕꯀꯣ ꯑ ꯇꯨꯁꯇꯣ ꯂꯣꯏ ꯂꯩꯕꯒꯤ ꯑꯗꯨꯏ ꯃ ꯃꯃꯥꯏꯗꯨ ꯕ꯭ꯂꯦꯛꯇ ꯌꯥꯝ ꯐꯖꯅ ꯑꯣꯐꯤꯁꯀꯤꯗ ꯑꯣꯐꯤꯁꯀꯤ ꯇꯥꯏꯞꯇꯀꯣ
ꯑꯥ ꯑꯥ
ꯎꯝ ꯁꯥꯕꯅꯦꯕ ꯃꯥꯗꯨ ꯌꯥꯝ
ꯎꯝ
ꯃꯥꯒ ꯇꯥꯅꯔꯒ ꯁꯦꯝꯕꯅꯤ ꯑꯩ ꯑꯩꯒꯤꯗꯤ
ꯑꯗꯨ ꯐꯖꯅ ꯁꯦꯝꯕꯤꯕ꯭ꯔꯥ
ꯍꯣꯏ ꯐꯖꯅ ꯁꯦꯝꯃꯦ
ꯑꯣꯀꯦ
ꯑꯦꯛ ꯑꯦꯛꯁꯄꯔꯤꯌꯦꯟꯁ ꯂꯩꯕꯒꯤꯀꯣ
ꯑ ꯑꯣ ꯑꯗꯣ ꯃꯥꯗꯤ ꯑ ꯑꯃꯈꯛ ꯑꯃꯈꯛꯇ ꯁꯦꯝꯕ꯭ꯔꯥ ꯑꯗ ꯑꯇꯩ ꯀꯔꯤ ꯀꯔꯤꯁꯨ ꯁꯦꯝꯕ꯭ꯔꯥ ꯅꯪꯒꯦ
ꯑꯩꯈꯣꯏꯁꯦ ꯗꯦꯛꯁꯀ ꯕꯣꯔꯠ ꯀꯨꯝꯕ ꯑ ꯋꯥꯜꯒꯨꯝꯕꯒꯤ ꯕꯣꯔꯗ ꯀꯨꯝꯕꯀꯣ
ꯑ ꯑ
ꯑꯗꯨꯒꯨꯝꯕ ꯗꯤꯖꯥꯏꯟ ꯈꯔ ꯇꯧꯋꯦ
ꯑꯣ ꯑꯗꯨ ꯃꯣꯏ ꯁꯦꯝꯕꯒꯤ ꯃꯃꯜꯁꯤꯗꯤ ꯃꯣꯏ ꯀꯌꯥꯃꯨꯛ ꯂꯧꯕ꯭ꯔꯥ ꯅꯪꯒꯤ ꯑꯗꯨ ꯄꯨꯂꯞ ꯁꯦꯝꯕꯗ
ꯑꯁ ꯁꯤꯗꯤ ꯑꯩꯈꯣꯏ ꯑꯣ ꯑꯣ ꯑꯣꯖꯥꯒ ꯇꯧ ꯑ ꯇꯧꯃꯤꯟꯅꯕꯅꯦ ꯄꯩꯁꯥꯗꯤ ꯆꯪꯕ ꯍꯥꯏꯇꯥꯔꯦ ꯐꯩꯁꯥ ꯆꯪꯕ ꯍꯥꯏ ꯗꯤ ꯀꯩꯅꯣ ꯎ ꯎꯒꯨꯝꯕ ꯂꯩꯕꯗꯨꯀꯣ ꯑ ꯑꯗꯨꯒ ꯀꯕꯔꯒꯨꯝꯕ ꯂꯩꯒꯅꯤ ꯎ ꯉꯥꯛꯇꯁꯦ ꯏꯁꯃꯨꯠ ꯑꯩꯈꯣꯏꯕꯨꯗꯤ ꯏꯁꯃꯨꯠ ꯇꯧꯗꯕꯒꯤ ꯅꯞ ꯑꯃ ꯅꯞ ꯅꯞꯀꯅꯤꯕꯀꯣ ꯄ꯭ꯂꯥꯁꯇꯤꯛꯒꯨꯝꯅ ꯑ ꯑꯗꯨ ꯂꯤꯁꯤꯡ ꯀꯨꯟꯒꯨꯝꯕꯗꯤ ꯑꯗꯨꯝ ꯆꯪꯒꯅꯤ
ꯑꯣ
ꯑꯗꯣ ꯑꯩꯈꯣꯏ ꯏꯁꯥꯅ ꯁꯦꯝꯃꯗꯤ ꯗꯦꯛꯁ ꯑꯃ ꯇꯗ ꯂꯥꯏꯅ ꯐꯣꯔꯇꯤꯟ ꯁꯚꯦꯟꯒꯨꯝꯕ ꯂꯧꯕꯏꯀꯣ
ꯍꯣꯏ ꯍꯣꯏ
ꯎꯝ ꯑꯗꯨꯒ ꯄꯥꯝꯕꯁꯨ ꯌꯧꯗꯕ ꯍꯥꯏꯇꯥꯔꯦ
ꯑꯣꯀꯦ ꯑꯣꯀꯦ ꯎꯝ
ꯐꯔ ꯐꯔꯅꯤꯆꯔꯁꯨ ꯃꯃꯜ ꯌꯥꯝ ꯇꯥꯡꯕꯅꯤ
ꯍꯣꯏ ꯀꯣ ꯇꯥꯈ꯭ꯔ ꯑꯗꯣ ꯑꯩꯁꯦ ꯑꯣꯟꯂꯥꯏꯟꯗ ꯑꯣꯗꯔ ꯇꯧꯒꯦ ꯍꯥꯏꯔꯁꯨ ꯑꯣꯟꯂꯥꯏꯟ ꯇꯧꯕꯁꯦ ꯍꯧꯖꯤꯛꯁꯦ ꯃꯄꯥꯟ ꯂꯝꯗꯒꯤꯗꯤ ꯄꯥꯛ ꯂꯥꯛꯇꯦꯅꯦ ꯗꯦꯂꯤꯚꯔ ꯇꯧꯕ ꯌꯥꯗꯦ ꯅꯣꯏ ꯄꯤꯟꯀꯣꯗꯠꯇ ꯍꯥꯏꯅ ꯑꯌꯥꯝꯕ ꯑꯗꯨꯝ ꯄ꯭ꯔꯣꯝ ꯇꯧꯔꯛꯑꯦꯕ ꯑꯗꯒꯤ ꯎꯄꯥꯏ ꯂꯩꯇ꯭ꯔꯦ ꯍꯥꯏꯅ ꯑꯗꯨꯝ ꯌꯨꯝꯗꯒꯤ ꯑꯗꯨꯝ ꯁꯥꯔꯦ ꯁꯔꯒ ꯑꯗꯨꯝ ꯂꯣꯏꯈ꯭ꯔꯦ ꯑ ꯍꯣꯔꯦꯟ ꯄꯦꯟ ꯄꯔꯛꯑꯒ ꯇꯩꯔꯗꯤ ꯇꯩꯔꯦ ꯅꯠꯇ꯭ꯔꯒꯗꯤ ꯗꯤ ꯍꯌꯦꯡꯅ ꯑꯗꯨꯝ ꯇꯧꯋꯦꯔꯥ ꯑꯗꯨꯝ ꯌꯦꯡꯕ ꯇꯥꯔꯦ
ꯑꯣꯀꯦ ꯑꯣ ꯑꯣ ꯑꯣꯀꯦ ꯅꯣꯏ ꯅꯣꯏ ꯅꯣꯏꯗꯤ ꯀꯩꯅꯣ ꯐꯔꯅꯤꯆꯔꯗꯣ ꯁꯦꯝꯈ꯭ꯔꯦ ꯏꯁꯃꯨꯠꯇꯨ ꯅꯞ ꯅꯞꯇꯦꯀꯣ ꯅꯞꯇꯕꯤꯗ ꯀꯩꯅꯣ ꯑꯣꯏꯅ ꯇꯧꯕꯀꯣ
ꯑꯣ ꯄꯦꯟ ꯄꯦꯟ ꯇꯧ ꯅꯤ ꯑꯥ ꯃꯣꯏꯅ ꯁ꯭ꯃꯨꯠ ꯇꯧꯈ꯭ꯔꯦ ꯍꯣꯏ ꯁꯃꯨꯠ ꯐꯖꯅ ꯇꯧꯈ꯭ꯔꯦ ꯑꯗꯨꯒ ꯖꯁ ꯀꯔꯤ ꯄꯦꯟꯗꯣ ꯈꯛꯇꯪ ꯖꯁ ꯂꯩꯗꯅꯀꯣ ꯑꯩꯅ ꯃꯆꯨꯗꯣ ꯈꯔ ꯑꯩꯈꯣꯏꯒꯤ ꯀꯩꯅꯣꯅꯦ ꯑꯩꯈꯣꯏꯒꯤ ꯋꯥꯜꯁꯦ ꯑ ꯔꯨꯝꯒꯤ ꯀꯂꯔꯁꯨ ꯑꯗꯨꯝ ꯂꯥꯏꯠ ꯕ꯭ꯂꯨꯋꯤꯁ ꯒ꯭ꯔꯦꯁꯨ ꯆꯪꯗꯕ ꯒ꯭ꯔꯦ ꯀꯃꯥꯏꯅꯈꯤ ꯈꯤꯇꯪ ꯆꯪꯅꯤꯡꯔꯒ ꯕ꯭ꯂꯨꯋꯤꯁꯨ ꯑꯣꯏꯕ ꯖꯥꯠꯇꯨꯅꯦꯕꯀꯣ
ꯑꯥ
ꯑꯗꯨꯏ ꯑꯩꯅ ꯑꯗꯨ ꯀꯂꯔꯒꯨꯝꯕꯗ ꯌꯦꯡꯔꯛꯑꯣ ꯍꯥꯏꯅ ꯍꯥꯏꯈ꯭ꯔꯕꯅꯦ ꯑꯗꯨꯒ ꯑꯗꯨꯝ ꯌꯦꯡꯉꯁꯦ ꯐꯖꯔꯗꯤ ꯑꯗꯨꯝ ꯇꯩꯈ꯭ꯔꯅꯤ ꯇꯩꯔꯒ ꯁꯦꯝꯃ ꯂꯣꯏꯕꯗ ꯐꯣꯇꯣ ꯀꯥꯞꯄ꯭ꯔꯥ ꯊꯥꯔꯛꯀꯦ
ꯑꯣꯀꯦ
ꯐꯖꯕ꯭ꯔꯥ ꯍꯥꯏꯅ
ꯍꯥꯏꯁꯨ ꯍꯣꯏ ꯐꯦꯕꯨꯋꯥꯔꯤꯒꯨꯝꯕꯗ ꯐꯔꯅꯤꯆꯔ ꯑꯗꯨꯝ ꯍꯟꯇꯤꯡ ꯏꯃꯥꯟꯅꯕꯒ ꯆꯠꯄ ꯀꯥꯟꯗ ꯑꯣꯏ ꯀꯨꯃꯨꯁꯨ ꯃꯃꯟ ꯌꯥꯝ ꯇꯥꯉꯦꯅꯤ ꯀꯥꯎꯁꯅ ꯍꯦꯟꯅ ꯃꯃꯜ ꯇꯥꯏꯅꯤ ꯑꯃꯨꯛꯀ ꯑꯗꯨꯗꯤ ꯊꯥꯔꯇꯤ ꯐꯣꯔꯇꯤ ꯁꯤꯛꯁ ꯇꯤ ꯋꯥꯟ ꯂꯥꯛꯁꯨ ꯌꯧꯋꯦ
ꯑꯣ ꯑꯣ ꯑꯣꯀꯦ
ꯑꯗꯨ ꯀꯧꯁ ꯀꯧꯁꯀꯤꯗꯤ ꯁꯤꯃꯁꯦ ꯈꯤ ꯈꯤꯇꯪ ꯍꯣꯏ ꯎꯝ ꯍꯣꯏ ꯁꯦꯝꯃꯨꯕꯨꯗꯤ ꯌꯥꯅꯤ ꯑꯗꯨꯁꯨ ꯈꯤ
ꯎꯝ ꯑꯣ ꯑꯣ ꯑꯗꯨ ꯅꯪꯁꯨ ꯑꯗꯨꯝ ꯈꯔꯗꯤ ꯑꯗꯨꯝ ꯌꯥꯎꯋꯦꯕꯀꯣ ꯁꯦꯝꯕꯗ
ꯍꯣꯏ ꯑ ꯀꯩ ꯍꯧ ꯍꯧꯖꯤꯛꯀꯤ ꯑꯩꯒꯤ ꯍꯧꯖꯤꯛꯀꯤ ꯑꯣꯐꯤꯁꯀꯤꯗꯤ ꯍꯣꯏ ꯏꯁꯥꯅ ꯂꯣꯏ ꯁꯦꯝꯃꯒꯨꯝꯕꯅꯦ ꯑꯩ ꯏꯃꯥꯟꯅꯕꯁꯤꯡꯒꯒꯣ
ꯑꯁ ꯃꯥꯟꯗꯦ ꯅꯁꯥꯥꯅ ꯁꯦꯝꯕ ꯀꯨꯝꯕꯅꯦꯌꯦ ꯃꯥꯟꯗꯦꯗ ꯑꯩꯗꯤ
ꯑ
ꯁꯦꯝꯕꯥ ꯍꯩꯕ꯭ꯔꯣꯅꯦ ꯅꯪꯕꯣ
ꯑꯥ ꯁꯦꯝꯕ ꯐꯣꯔ ꯑꯦꯛꯖꯥꯝꯄꯜ ꯍꯧꯖꯤꯛ ꯑꯩꯈꯣꯏ ꯑꯣꯖꯥꯗꯤ ꯁꯦꯝꯈ꯭ꯔꯒꯤꯀꯣ ꯃꯥꯅ ꯕꯣꯜꯁꯤꯡꯗꯨ ꯀꯃꯥꯏꯅ ꯄꯥꯟꯒꯅꯤ ꯍꯥꯏꯕꯗꯨ ꯂꯣꯏ ꯇꯥꯛꯄꯒꯤ ꯑꯗꯨꯝ ꯍꯩ ꯍꯩꯔꯛꯈ꯭ꯔꯦ
ꯎꯝ
ꯌꯥꯝ ꯂꯨꯗꯦ ꯑꯁꯨ ꯀꯩ ꯀꯧꯕꯔꯣ ꯄꯣꯠ ꯆꯩꯁꯤꯡꯗꯨ ꯂꯩ ꯂꯩꯇꯔꯗꯤ ꯁꯦꯝ ꯁꯦꯝꯕ ꯌꯥꯗꯦ ꯎꯝ ꯑꯗꯨ ꯂꯩꯔꯗꯤ
ꯑꯗꯨ ꯑꯗꯨꯝ ꯅꯨꯡꯉꯥꯏꯕ꯭ꯔꯥ ꯁꯦꯝꯕꯗ ꯋꯥꯕ꯭ꯔꯥ ꯅꯠꯇ꯭ꯔꯒ ꯑꯗꯨꯝ ꯅꯪꯒꯤ ꯑꯦꯛꯁꯄꯤꯔꯦꯟꯁ ꯇꯥ ꯑꯗꯨꯝ ꯅꯨꯡꯉꯥꯏꯕ꯭ꯔꯥ
ꯍꯣꯏ ꯋꯥ ꯌꯥꯝ ꯋꯥꯗꯦꯗ ꯁꯤꯗꯤ ꯀꯩꯅꯣ ꯀꯩꯅꯣ ꯃꯤꯁ ꯃꯤꯁꯇ꯭ꯔꯤꯒꯨꯝꯅ ꯊꯕꯛ ꯌꯥꯝ ꯂꯨꯝꯕꯒꯨꯝꯕ ꯇꯧꯕ ꯅꯠꯇꯦꯕꯀꯣ ꯑꯗꯨꯝ
ꯑꯣ
ꯚꯣꯜ ꯀꯨꯝꯕꯗꯣ ꯍꯣꯏ ꯀꯩꯅꯣ ꯇꯧꯍꯟꯕꯁꯨ ꯀꯩꯅꯣ ꯃꯣꯏꯕꯨ ꯇꯧꯍꯟꯈ꯭ꯔꯦ ꯎ ꯂꯩꯕ ꯀꯥꯟꯗꯀꯣ
ꯎꯝ
ꯑꯗꯨꯗ ꯁꯃꯨꯠ ꯑꯗꯨ ꯑꯩꯈꯣꯏꯅꯗꯤ ꯀꯩꯅꯣ ꯄ꯭ꯂꯥꯁꯇꯤꯛꯀꯨꯝꯅ ꯑꯃ ꯅꯞꯄ ꯂꯩꯕꯀꯣ ꯑꯥ ꯀꯣꯕꯔ ꯑꯃ ꯑꯗꯨ ꯅꯞꯑꯒ ꯚꯣꯜꯇꯣ ꯍꯥꯞꯔꯥꯅꯤ ꯂꯣꯏꯔꯦ
ꯑꯣ
ꯀꯩ ꯎꯒꯦ ꯍꯩ ꯅꯨꯄꯥꯁꯤꯡꯗꯤ ꯑꯗꯨꯝ ꯈꯔ ꯈꯔ ꯑꯗꯨꯝ ꯂꯣꯏꯅ ꯇꯧꯕ ꯍꯩꯕꯁꯨ ꯌꯥꯝ ꯐꯕꯅꯦ ꯂꯥꯏꯛ ꯏꯂꯦꯛꯇ꯭ꯔꯤꯛ ꯐꯤꯠꯇꯤꯡꯒꯨꯝꯕꯁꯨ ꯃꯩꯒꯨꯝꯕ ꯈꯔ ꯁꯣꯏꯔꯒ ꯂꯥꯛꯇꯕꯒꯨꯝꯕ ꯀꯣ
ꯑꯥ
ꯑꯗꯨꯒꯨꯝꯕ ꯈꯔ ꯍꯩꯕ ꯑꯗꯨꯒ ꯐꯔꯅꯤꯆꯔꯒꯨꯝꯕ ꯄꯨꯔꯥ ꯐꯖꯅ ꯁꯦꯝꯗ꯭ꯔꯕꯁꯨ ꯈꯤꯇꯪ ꯔꯤꯄꯦꯌꯔꯤꯡꯒꯨꯝꯕ ꯗꯔꯀꯥꯔ ꯂꯩꯕꯁꯤ ꯑꯗꯨꯝ ꯂꯩꯗꯅ ꯅꯦꯜ ꯑꯦꯟ ꯍꯦꯃꯔ ꯑꯦꯠꯂꯤꯁ ꯌꯨꯁ ꯇꯧꯕ ꯍꯩꯕꯗꯣ ꯌꯥꯝ ꯐꯕꯅꯦ ꯑꯗꯨꯒꯨꯝꯕꯗꯤ ꯑꯗꯨꯝ ꯑꯦꯛꯁꯇ꯭ꯔꯥ ꯇꯧꯁꯤꯟꯕꯗꯤ ꯑꯗꯨꯝ ꯐꯩꯌꯦꯗ
ꯆꯨꯝꯃꯦ
ꯎꯝ
ꯎꯝ ꯑꯩꯕꯨꯗꯤ ꯍꯣꯏ ꯑꯦꯂꯦꯛꯇ꯭ꯔꯤꯛ ꯐꯦꯟꯒꯨꯝꯕꯗꯤ ꯄꯥꯟꯕ ꯍꯩ ꯑꯗꯨꯁꯨ ꯄꯤꯌꯣꯔ ꯑꯦꯂꯦꯛꯇ꯭ꯔꯤꯛ ꯁꯣꯀꯦꯠꯀꯨꯝꯕꯗꯤꯀꯣ ꯄꯥꯟꯕꯕꯨꯗꯤ ꯍꯥꯏ ꯑꯗꯨꯁꯨ ꯑꯩ ꯌꯨꯝꯒꯤꯗꯤ ꯄꯥꯟꯗꯦ ꯑ ꯑꯗꯨꯁꯨ ꯐꯦꯟꯒꯨꯝꯕꯗꯤ ꯑꯩ ꯑꯗꯨꯝ
ꯎꯝ ꯑꯧ ꯑꯧ ꯌꯥꯏꯌꯦꯅꯦ ꯑꯗꯨꯗꯤ
ꯎꯝ
ꯎꯝ ꯎꯝ
ꯅꯪꯗꯤ ꯗ꯭ꯔꯣꯌꯤꯡꯒꯨꯝꯕꯗꯤ ꯍꯩꯕ꯭ꯔꯣ
ꯅꯠꯇꯦ ꯀꯣꯏꯁꯟꯗꯨ ꯌꯥꯝ ꯅꯥꯎꯅꯤꯡꯈ꯭ꯔꯕ
ꯗ꯭ꯔꯣꯌꯤꯡꯁꯤꯀꯣ ꯗ꯭ꯔꯣꯌꯤꯡꯁꯦ ꯑꯩ ꯌꯥꯝ ꯁꯣꯟꯕꯅꯦ ꯗ꯭ꯔꯣꯌꯤꯡꯁꯦ ꯑꯗꯨꯗ ꯀ꯭ꯂꯥꯁ ꯏꯂꯚꯦꯟ ꯇꯨꯌꯦꯜꯞꯀꯤ ꯑꯩ ꯁꯥꯏꯟꯁ ꯂꯧꯔꯛꯑꯦꯕ ꯑꯗꯨ ꯀ꯭ꯂꯥꯁ ꯏꯂꯚꯦꯟ ꯇꯨꯋꯜꯞꯀꯤ ꯄ꯭ꯔꯦꯛꯇꯤꯀꯦꯜ ꯃꯌꯥꯝ ꯌꯦꯛꯄꯒꯨꯝꯕꯁꯨ ꯏꯌꯥꯝꯕꯕꯨ ꯍꯦꯛꯇ ꯌꯦꯛꯍꯟꯕꯅꯦꯕ ꯑꯩꯁꯦ ꯎꯝ ꯑꯗꯨꯒ ꯍꯧꯖꯤꯛ ꯑꯩꯒꯤ ꯑꯉꯥꯡꯁꯤꯡꯕꯨ ꯗ꯭ꯔꯣꯌꯤꯡ ꯇꯝꯕꯤꯕꯁꯨ ꯌꯥꯝ ꯄꯪꯉꯦ
ꯗ꯭ꯔꯣ ꯗ꯭ꯔꯣꯌꯤꯡ ꯍꯩꯇꯕꯁꯤꯡꯁꯦ ꯍꯦꯟꯂꯥꯏꯇꯤꯡ ꯊꯤ ꯍꯥꯏꯕ꯭ꯔꯣ ꯅꯪ ꯍꯦꯟꯔꯥꯏꯇꯤꯡꯗꯤ ꯐꯖꯕ꯭ꯔꯣ
ꯍꯦꯟꯔꯥꯏꯇꯤꯡ ꯑꯩꯅꯗꯤ ꯐꯖꯩꯗꯤ ꯍꯥꯏꯅꯤꯡꯉꯥꯏꯗꯤ ꯈꯪꯗ꯭ꯔꯦꯗ ꯑꯗꯨ ꯑꯩꯒꯤ ꯑꯗꯨꯝ ꯑꯁꯤꯗ ꯂꯩꯕꯁꯤꯡꯅ ꯍꯥꯏꯕꯗꯤ ꯍꯦꯟ ꯔꯥꯏꯇꯤꯡꯁꯨ ꯅꯪꯉꯤꯗꯤ ꯐꯖꯩꯌꯦꯅ ꯍꯥꯏꯌꯦ ꯑꯗꯣ ꯑ ꯗ꯭ꯔꯣꯌꯤꯡ ꯒꯨꯝꯕꯗꯤ ꯌꯥꯝꯅ ꯍꯩꯇꯦꯗ ꯌꯥꯝ ꯇꯦꯂꯦꯟꯇꯦꯠ ꯑꯣꯏꯗꯦꯗ ꯑꯗꯨ ꯑꯩꯅ ꯑꯗꯨꯝ ꯑꯉꯥꯡꯅ ꯌꯦꯛꯂꯛꯄ ꯗ꯭ꯔꯣꯋꯤꯡ ꯑꯃ ꯂꯩꯌꯦꯕꯀꯣ
ꯑꯥ
ꯑꯗꯨꯗꯤ ꯀꯔꯤꯅꯣ ꯍꯥꯏꯔꯀꯥꯟꯗ ꯃꯥꯎꯟꯇꯦꯟ ꯆꯦꯈ꯭ꯔꯅꯤꯅ ꯑꯥꯏ ꯗꯣꯟ ꯅꯣ ꯑꯇꯩꯁꯤꯡꯁꯨ ꯑꯗꯨꯝ ꯈꯔ ꯑꯗꯨꯝ ꯑꯗꯨ ꯀꯣꯃꯟ ꯑꯣꯏꯕ ꯃꯥꯎꯟꯇꯦꯟꯁꯤꯗ ꯃꯌꯥꯏꯗꯒꯤ ꯏꯔ ꯁꯥꯏꯗꯠꯇꯔ ꯔꯤꯚꯔ ꯂꯥꯛꯈꯔꯒ ꯁꯥꯏꯠꯇ ꯌꯨꯝ ꯁꯥꯔꯒ ꯑ ꯄꯥꯝꯕꯤꯒꯨꯝꯕ ꯑꯆꯧꯕ ꯑꯃ ꯑꯅꯤ ꯑꯗꯨꯝ ꯌꯦꯛꯄ ꯑꯗꯨꯅ ꯑꯗꯨꯝ ꯑꯗꯨꯝ ꯔꯦꯟꯗꯝꯂꯤ ꯍꯦꯛꯇ ꯑꯗꯨꯝ ꯊꯣꯛꯣꯔꯛꯑꯦꯕ ꯑ ꯌꯥꯝ ꯍꯩꯇꯦ
ꯑꯗꯨ ꯑꯩꯈꯣꯏ ꯑꯣꯖꯥꯅ ꯇꯥꯛꯄ ꯏꯔꯣ ꯑꯗꯨ ꯀꯃꯟꯗꯨ ꯑꯩꯁꯨ ꯍꯧꯖꯤꯛ ꯑꯗꯨ ꯅꯤꯡꯁꯤꯡꯉꯅꯦ ꯅꯪ ꯍꯥꯏꯕ
ꯑ ꯑꯗꯨ ꯑꯗꯨ ꯈꯛꯇ ꯑꯗꯨ ꯈꯛꯇ ꯑꯉꯥꯡꯁꯤꯅ ꯗ꯭ꯔꯣꯋꯤꯡ ꯌꯦꯛꯄꯤꯌꯣ ꯍꯥꯏꯅ ꯂꯥꯛꯑꯗꯤ ꯑꯗꯨ ꯈꯛꯇ ꯍꯦꯛꯟꯅ ꯌꯦꯛꯄꯤꯕ ꯑꯗꯨ ꯎꯝ ꯃꯣꯏꯒꯤ ꯍꯣꯝꯋꯥꯔꯛꯀꯨꯝꯕ ꯀꯔꯤ ꯀꯔꯤꯅꯣ ꯌꯦꯛꯅ ꯀꯩꯅꯣ ꯁ꯭ꯀꯨꯜꯗꯒꯤ ꯊꯥꯔꯛꯑꯗꯤ ꯑꯩꯒꯤ ꯗ꯭ꯌꯨ ꯇꯤ ꯑꯗꯨꯝ ꯇꯥꯏꯑꯅ ꯑꯗꯨꯒꯤ ꯃꯔꯛ ꯃꯔꯛꯇ ꯌꯥꯝ ꯐ꯭ꯔꯁꯇ꯭ꯔꯦꯇꯦꯠ ꯑꯣꯏꯌꯦ ꯌꯦꯛꯄ ꯍꯩꯇꯕꯒꯤꯀꯣ ꯑ ꯀꯔꯤ ꯀꯔꯤꯅꯣ ꯍꯥꯏꯔꯛꯄꯗꯣ ꯃꯣꯏꯅ ꯌꯦꯛꯑꯣ ꯍꯥꯏꯕꯗꯣ ꯑꯁ ꯇꯥꯏꯒꯔꯒꯨꯝꯕꯁꯨ ꯌꯦꯛꯄꯁꯦ ꯑꯩꯒꯤꯗꯃꯛꯇꯤ ꯌꯥꯝ ꯆꯦꯂꯦꯟꯖꯤꯡ ꯑꯣꯏꯑꯦꯕ ꯄꯪꯌꯦꯛꯌꯦꯛ ꯌꯦꯛꯑꯒ ꯅꯣꯛꯅꯤꯡꯕꯗꯨꯗꯤ ꯀꯩꯅꯣ ꯇꯧꯋꯦꯅ
ꯑꯥ
ꯑꯗꯨꯒꯨꯝꯕ ꯑꯗꯨꯒ ꯕ꯭ꯔꯣꯀꯣꯂꯤꯒꯨꯝꯕ ꯌꯦꯛꯑꯣ ꯍꯥꯏꯕꯒꯨꯝꯕꯁꯦ ꯌꯥꯝꯅ ꯏꯔꯤꯇꯦꯇꯤꯡ ꯑꯣꯏꯌꯦꯕ ꯑꯩꯒꯤꯗꯃꯛꯇꯤ
ꯌꯦꯛꯄ ꯍꯩꯕꯁꯦ ꯂꯩꯗꯅꯀꯣ ꯑꯗꯨꯕꯨ ꯑꯗꯨꯝ ꯎꯄꯥꯏ ꯂꯩꯇ꯭ꯔꯒ ꯑꯗꯨꯝ ꯈꯔ ꯈꯔꯕꯨꯗꯤ ꯑꯗꯨꯝ ꯌꯦꯡꯉꯒ ꯌꯦꯛꯑꯦ ꯐꯣꯟꯗꯒꯨꯝꯕꯀꯣ ꯑꯗꯨꯃꯥꯏꯅ ꯅꯪꯗꯤ ꯍꯥꯏꯔꯛꯎꯅꯦ ꯅꯪꯁꯨ ꯗ꯭ꯔꯣꯋꯤꯡ ꯍꯩꯕ꯭ꯔꯣ
ꯗ꯭ꯔꯣꯌꯡ ꯍꯩꯇꯦ ꯑꯗꯨꯒꯤ ꯍ‌ꯦꯟꯔꯥꯏꯇꯤꯡ ꯊꯤ
ꯍꯦꯔꯥꯏꯇꯤꯡ ꯊꯤꯌꯦ
ꯍꯣꯏ
ꯍ ꯍ
ꯑꯩ ꯗ꯭ꯔꯣꯌꯤꯡ ꯍꯣꯏ ꯗ꯭ꯔꯣꯌꯤꯡ ꯌꯥꯝ ꯄꯥꯛ ꯍꯩꯇꯦ
ꯑ
ꯑꯗꯨꯁꯨ ꯑꯩ ꯏꯃꯥꯟꯅꯕ ꯑꯃꯕꯨ ꯑꯥꯔꯇꯤꯁ ꯑꯥꯔꯇꯤꯁꯀꯨꯝꯕ ꯗ꯭ꯔꯣꯋꯤꯡ ꯌꯥꯝ ꯍꯩꯕꯕꯨꯗꯤ ꯂꯩ ꯎꯝ
ꯑꯣꯀꯦ ꯑꯗꯨꯃꯥꯏꯅ ꯍꯥꯏꯔꯒ ꯑꯩꯒꯤ ꯐ꯭ꯔꯦꯟ ꯑꯃꯁꯨ ꯂꯩꯑꯦ ꯑꯈꯣꯏ ꯃꯥꯁꯇꯔ ꯇꯝꯔꯤꯀꯥꯟꯗꯀꯣ
ꯑꯥ
ꯌꯥꯝꯅ ꯇꯦꯂꯦꯟꯇꯦꯠ ꯑꯣꯏꯕꯁꯦ ꯀꯌꯥꯝ ꯑꯣꯏꯕ ꯑꯗꯣ ꯃꯥꯒꯤꯁꯦ ꯎꯝ ꯀꯔꯤꯔ ꯃꯥꯅ ꯌꯦꯛꯄꯤꯔꯣ ꯁꯤꯅꯔꯤꯅꯦꯗ ꯁꯤꯅꯔꯤ ꯑꯣꯇꯝꯒꯤ ꯁꯤꯟ ꯁꯤꯟꯅꯦ ꯃꯥꯅ ꯌꯦꯛꯄꯗꯣ ꯑꯗꯨ ꯀꯂꯔꯁꯨ ꯍꯥꯞꯄꯦ ꯌꯥꯝ ꯐꯖꯕ ꯃꯥꯜꯒꯤꯁꯦꯀꯣ
ꯑꯥ
ꯑꯗꯣ ꯑꯩꯅ ꯌꯥꯝ ꯉꯛꯈꯤꯕꯁꯦ ꯀꯔꯤꯔꯥ ꯍꯥꯏꯔꯒ ꯑꯈꯣꯏꯒꯤ ꯃꯥꯁꯇꯔ ꯇꯧꯕ ꯃꯇꯝꯗꯗꯤ ꯑꯩꯈꯣꯏꯁꯦ ꯂꯩꯔꯤꯛ ꯇ ꯈꯛꯇ ꯑꯗꯨꯝ ꯀꯩꯅꯣ ꯇꯧꯋꯦ ꯑꯗꯨꯒ ꯑꯈꯣꯏꯒꯤ ꯑꯦꯛꯁꯇ꯭ꯔꯥ ꯀꯔꯤ ꯀꯨꯂꯔ ꯑꯦꯛꯇꯤꯚꯤꯇꯤ ꯍꯥꯏꯕꯁꯦ ꯑꯩꯉꯣꯟꯗꯗꯤ ꯀꯌꯥꯝ ꯂꯩꯇꯦꯕ
ꯑ
ꯑꯗꯨ ꯃꯥꯁꯦ ꯌꯥꯝ ꯍꯩꯔꯒ ꯃꯣꯏꯒꯤ ꯑꯦꯛꯖꯤꯕꯤꯁꯟ ꯑꯃ ꯂꯩꯕ ꯃꯥꯜꯂꯦ ꯑꯗꯨꯗ ꯃꯥꯁꯨ ꯑ ꯊꯝꯕ ꯃꯥꯏꯁꯨ ꯇꯣ ꯌꯦꯡꯍꯟꯕ ꯑꯗꯨ ꯀꯥꯟꯁꯤꯗ ꯃꯥꯒꯤꯗꯣ ꯂꯥꯛ ꯑꯃꯒꯤ ꯂꯩꯈ꯭ꯔꯒꯦ ꯍꯥꯏꯅ ꯇꯧꯕ ꯑꯗꯨ ꯃꯣꯏ ꯂꯥꯛꯈ ꯑꯃ ꯂꯩꯔꯒ ꯆꯟꯗꯤꯒꯔꯗꯅꯦꯕ ꯑ ꯃꯣꯏꯅ ꯇꯧꯕꯁꯦꯀꯣ ꯑꯗꯨꯒ ꯂꯥꯛ ꯑꯃꯗ ꯂꯩꯔꯒ ꯃꯣꯏꯁꯦ ꯈꯔ ꯌꯥꯝꯅ ꯌꯥꯝꯅ ꯀꯩꯅꯣ ꯌꯣꯟꯒꯦꯅ ꯗꯦꯜꯂꯤꯗ ꯌꯣꯟꯒꯦꯅ ꯇꯧꯔꯛꯄ ꯃꯥꯜꯂꯦꯕ
ꯑꯦ ꯑꯦꯛ ꯑꯦꯛ ꯑꯦꯛ ꯑꯦꯛꯖꯤꯕꯤꯁꯟꯒꯨꯝꯅꯀꯣ ꯑ ꯑꯥꯔꯠ ꯑꯥꯔꯠ ꯒꯦꯂꯔꯤ ꯑꯣꯀꯦ ꯑꯣꯀꯦ
ꯍꯣꯏ ꯍꯣꯏ ꯑꯗꯨꯃꯥꯏꯅ ꯑꯗꯨ ꯃꯥꯁꯦ ꯑꯥ ꯈꯔ ꯃꯥꯅꯁꯨ ꯈꯔ ꯑꯗꯨꯗꯤ ꯍꯦꯟꯅ ꯈꯔ ꯅꯤꯕ ꯃꯥꯜꯂꯦ ꯑꯩꯈꯣꯏꯒꯤ ꯐ꯭ꯔꯦꯟꯁ ꯁꯤꯅꯀꯣ ꯑꯗꯣ ꯌꯥꯗꯕꯒꯤ ꯑꯗꯨꯝ ꯃꯥꯁꯦ ꯑ ꯑꯩ ꯄꯤꯅꯤꯡꯗ꯭ꯔꯦꯗ ꯍꯥꯏꯅ ꯄꯤꯗ꯭ꯔꯒ ꯔꯨꯝꯗ ꯑꯗꯨꯝ ꯊꯝꯔꯒ ꯑꯈꯣꯏꯅ ꯌꯦꯡꯕꯗꯨ ꯅꯤꯡꯁꯤꯡꯉꯦ ꯃꯥꯁꯨ ꯌꯥꯝ ꯇꯦꯂꯦꯟꯇꯦꯠ ꯑꯣꯏꯌꯦ
ꯆꯨꯉꯤ ꯌꯦ ꯌꯦꯡꯕꯕꯨꯗꯤ ꯑꯗꯨꯝ ꯅꯨꯡꯉꯥꯏꯅꯤ ꯃꯣꯏ ꯑꯥꯔꯠꯁꯦꯀꯣ
ꯍꯣꯏ ꯑꯩꯗꯤ ꯈꯪꯗꯦ ꯌꯦꯛꯄꯁꯦ ꯄꯥ